ꯇꯥꯕ꯭ꯔꯣ ꯇꯥꯕ꯭ꯔꯨ
ꯇꯥꯏꯌꯦ
ꯑꯗꯨꯃꯥꯏꯅꯅꯦ ꯀꯔꯤꯁꯨ ꯑꯍꯦꯟꯕ ꯀꯔꯤꯁꯨ ꯄꯥꯎ ꯇꯝꯗꯦ ꯅꯪꯅ ꯀꯔꯤ ꯄꯣꯛꯄꯥꯛ ꯄꯥꯈꯠꯄ ꯁꯥꯕ꯭ꯔꯥ
ꯅꯠꯇꯦ ꯑꯩꯅ ꯍꯥꯏꯕꯗꯤ ꯑꯥ ꯅꯣꯏ ꯑꯗꯨ ꯅꯨꯃꯤꯠꯇꯣ ꯃꯣꯏ ꯊꯣꯛꯑꯦ ꯍꯥꯏꯅ ꯈꯪꯕ꯭ꯔꯣꯕ
ꯑ ꯑ ꯑꯩꯈꯣꯏꯗꯤ ꯀꯣ ꯑꯩꯈꯣꯏꯗꯤꯀꯣ ꯍꯦꯛ ꯐꯤꯆꯔ ꯊꯣꯛꯂꯛꯄꯗꯣ ꯄꯤꯛꯆꯔ ꯊꯣꯛꯂꯛ ꯍꯥꯏꯗꯤ ꯏꯝꯐꯥꯜꯗ ꯁꯥꯟꯅꯕ ꯂꯥꯛꯈ꯭ꯔꯒꯅꯤ ꯍꯥꯏꯕꯗꯣ ꯑꯗꯨꯗꯣ ꯑꯗꯨꯗ ꯈꯪꯈ꯭ꯔꯦꯕ ꯑ ꯍꯥꯏꯗꯤ ꯗꯤ ꯑꯣ ꯑꯩꯅ ꯑꯁ ꯑꯩꯅ ꯁꯤ ꯏꯅꯥꯎꯅꯨꯄꯤꯗ ꯍꯪꯕꯅꯦꯕ ꯑꯦ ꯃꯥꯁꯨ ꯌꯥꯎꯋꯦ ꯍꯥꯏꯕ ꯑꯗꯨꯒꯤ ꯃꯥꯅ ꯍꯣꯏ ꯌꯥꯎꯕꯅꯤ ꯃꯥ ꯀꯦꯞꯇꯦꯟ ꯃꯥꯜꯂꯦ ꯃꯥꯅ ꯍꯥꯏꯌꯦꯕ ꯀꯣ ꯑꯗꯨꯒꯤ ꯑꯩꯅ ꯑꯦ ꯍꯥꯏꯔꯒ ꯅꯦꯔꯣꯀꯥꯗ ꯌꯥꯎꯔꯝꯕꯒꯤ ꯑꯗꯨꯝ ꯀꯦꯞꯇꯦꯟ ꯑꯣꯏꯔꯝꯅꯤ ꯍꯥꯏꯕꯒ ꯑꯩꯈꯣꯏꯗꯣ ꯀꯩꯁꯨ ꯈꯪꯗꯦꯕ ꯍꯥꯏꯗꯦꯕꯀꯣ ꯑꯗꯨ ꯑꯩꯗꯤ ꯈꯪꯉꯤꯅ ꯑꯧꯅꯝꯒ ꯏꯕꯥꯅꯤ ꯑꯗꯣ ꯑꯧꯅꯝꯗꯗꯤ ꯑꯩꯈꯣꯏ ꯍꯥꯏꯗꯦꯕ ꯐꯥꯔꯁꯇ ꯑꯩꯈꯣꯏ ꯃꯣꯏꯒ ꯀꯅꯥ ꯑꯁꯤ ꯁꯥꯏꯅꯤꯛ ꯍꯣꯏꯒ ꯃꯣꯏ ꯁꯥꯟꯅꯩꯌꯦꯕ
ꯑꯥ
ꯀꯥꯟꯗ ꯑꯥ ꯑꯩꯅ ꯑꯗꯨꯀꯥꯟꯗ ꯎꯑꯦꯀꯣ ꯑꯗꯨ ꯃꯇꯨꯡꯗꯗꯤ ꯑꯩ ꯀꯩꯁꯨ ꯍꯥꯏꯔꯦꯕ ꯑꯗꯨꯒ ꯃꯊꯪꯗꯗꯤ ꯎꯝ ꯀꯩꯅꯣ ꯃꯇꯝꯗꯣ ꯍꯧꯖꯤꯛ ꯍꯧꯖꯤꯛ ꯌꯥꯏꯔꯤꯄꯣꯛ ꯑꯃꯨꯛꯀ ꯁꯦꯀꯦꯟ ꯃꯦꯠꯁ ꯁꯦ ꯁꯥꯟꯅꯅꯉꯥꯏꯅꯦꯕ ꯍꯥꯏꯗꯤ ꯄꯣꯈ꯭ꯔꯕ- ꯑꯗꯣ ꯐꯥꯔꯁꯇꯁꯨ ꯄꯣꯈ꯭ꯔꯦ ꯁꯦꯀꯦꯟꯒꯤꯁꯨ ꯑꯃꯨꯛ ꯁꯥꯟꯅꯕ ꯑꯗꯨꯒꯤ ꯑꯃꯨꯛꯀ ꯁꯥꯟꯅꯕ ꯀꯥꯟꯗ ꯑꯗꯨ ꯅꯨꯃꯤꯠꯇ ꯅꯆꯦꯗꯣ ꯌꯥꯎꯕꯅꯦꯕ ꯅꯆꯦ ꯌꯥꯎꯕ ꯀꯥꯟꯗꯅꯦꯕ ꯅꯆꯦꯅ ꯎꯝ ꯍꯦꯛ ꯂꯥꯛꯄꯒ ꯑꯩꯅ ꯑꯦ ꯑꯗꯨꯗ ꯎꯝ ꯀꯩꯅꯣꯅ ꯃꯥꯗꯨꯅ ꯎꯝ ꯑꯦꯛꯁꯇꯨ ꯃꯥꯅ ꯀꯦꯞꯇꯦꯟꯅꯦ ꯑꯩꯅ ꯍꯥꯏꯕꯒꯤ ꯑꯦ ꯑꯗꯨ ꯑꯗꯨꯔ ꯃꯥ ꯀꯦꯞꯇꯦꯟꯗꯨ ꯑꯆꯥ ꯀꯔꯤꯒꯤ ꯃꯥ ꯍꯥꯞꯄ꯭ꯔꯥ ꯎꯝ ꯃꯥ ꯀꯧꯒꯦ ꯀꯧꯒꯦ ꯍꯥꯏ ꯑꯗꯨꯝ ꯍꯥꯏꯕ ꯋꯥꯅꯤ ꯃꯤ ꯃꯃꯥꯡ ꯅꯠꯇꯦ ꯑꯩꯈꯣꯏ ꯁꯤꯗ ꯆꯥꯛ ꯆꯥꯕ ꯀꯥꯟꯗꯣ ꯑꯩꯈꯣꯏꯒꯤ ꯔꯨꯝꯗ
ꯍꯣꯏ ꯗꯣ
ꯕ꯭ꯔꯥ ꯑꯩꯅ ꯍꯥꯏꯕꯁꯦ
ꯇꯥꯏ ꯇꯥꯏꯌꯦ ꯀꯔꯤꯅꯣ ꯑꯃꯨꯛ ꯀꯔꯤꯅꯣ ꯃꯥꯗꯣ ꯑꯗꯨꯝ ꯁꯥꯟꯅꯔꯒ ꯂꯩ ꯃꯥꯜꯂꯦ ꯑꯗꯨꯝ
ꯍꯣꯏ ꯃꯥꯗꯣ ꯅꯦꯔꯣꯀꯥꯗꯒꯤꯗꯤ ꯇꯥꯟꯊꯣꯛꯈ꯭ꯔꯕꯅꯦ ꯑꯗꯨ ꯑꯗꯨꯝ ꯑꯁ ꯑꯗꯨꯝ ꯁꯥꯟꯅꯕ ꯍꯥꯏꯁꯦ ꯃꯥꯁꯦ ꯅꯦꯔꯣꯀꯥꯗ ꯑꯃꯔꯛ ꯌꯥꯎꯔꯝꯈ꯭ꯔꯕꯒꯤꯀꯣ ꯑꯗꯨꯝ ꯃꯤꯅ ꯀꯩꯅꯣ ꯇꯧꯕꯗꯣ ꯑꯗꯨ ꯌꯥꯝꯅ ꯂꯨꯞꯅ ꯁꯥꯟꯅꯕꯗꯤ ꯅꯠꯇꯦ ꯋꯥ
ꯍꯣꯏ ꯑꯗꯨꯒꯨꯝꯕꯗꯤ ꯌꯥꯎꯗ꯭ꯔꯕ ꯃꯥꯜꯂꯦꯕ ꯃꯥꯗꯣ
ꯍꯣꯏ ꯑꯗꯨꯝ ꯑꯩꯈꯣꯏꯒꯤ ꯃꯆꯤꯠ ꯃꯆꯥ ꯆꯠꯄ ꯀꯥꯟꯗ ꯌꯥꯎꯕꯋꯥꯅꯤ ꯑꯁ ꯑꯣꯏꯔꯣꯏ ꯀꯩꯗꯧꯔꯒꯦ ꯂꯥꯏꯔꯤꯛ ꯍꯥꯏꯔꯦ ꯍꯩꯕꯁꯨ ꯅꯠꯇꯦ
ꯑꯣꯏꯔꯔꯣꯏ
ꯀꯩ ꯀꯥꯟꯅꯕ
ꯃꯥ ꯑꯥꯗꯒꯤ ꯀꯩꯅꯣꯗꯣ ꯊꯣꯛꯈ꯭ꯔꯕ ꯃꯥꯜꯂꯤꯅꯦ ꯑꯗꯨꯗꯤ
ꯑꯣ ꯈꯪꯗꯦ ꯌꯥꯎꯔꯝꯕ꯭ꯔꯣ ꯃꯥ
ꯑꯥ ꯀꯩꯅꯣꯗ ꯌꯥꯎꯔꯝꯕꯅꯦ ꯑꯥ ꯀꯩꯅꯣꯗ ꯃꯤꯒꯤ ꯂꯝꯗ ꯁꯦꯀ꯭ꯨꯔꯤꯇꯤ ꯒꯥꯔꯗ ꯑꯣꯏꯔꯒ ꯂꯩ ꯍꯥꯏꯅ ꯍꯥꯏꯕꯅꯦꯕ
ꯆꯠꯅ ꯋꯥꯏꯅꯔꯣꯏꯗ
ꯀꯩꯅꯣꯅ ꯍꯥꯏꯕ ꯑꯩꯈꯣꯏ ꯏꯃꯥꯟꯅꯕꯤ ꯑꯅꯥꯅ
ꯑꯝ
ꯌꯥꯝ ꯐꯔꯦ
ꯃꯥ ꯊꯣꯛꯂꯛꯑꯝꯅꯤ ꯑꯁ ꯑꯣꯏꯔꯣꯏꯕ ꯍꯣꯏꯅꯦ
ꯑꯁ ꯑꯣꯏꯔꯣꯏ ꯍꯥꯏꯕꯗꯤ ꯈꯪꯉꯦꯗ ꯍꯣꯏ ꯀꯃꯥꯏꯅ ꯎꯝ ꯃꯥꯒꯤ ꯗꯥꯏꯠ ꯈꯣꯏꯗꯣ
ꯑꯗꯨ ꯅꯍꯥꯟ ꯁꯥꯟꯅꯕ ꯐꯥꯔꯁꯠ ꯇꯥꯏꯝ ꯁꯥꯟꯅꯕꯁꯨꯀꯣ ꯐꯤꯡꯕꯅꯦ
ꯑꯗꯨꯅꯦꯗꯤꯁꯦ ꯁꯤꯗ ꯀꯩꯅꯣꯅꯁꯨ ꯏꯌꯥꯝꯕ ꯃꯥꯅꯁꯨ ꯁꯤꯗ ꯃꯣꯏ ꯁꯤꯟꯅꯩ ꯍꯥꯏꯕ ꯃꯗꯨꯒ ꯃꯣꯏꯒ ꯀꯩꯅꯣꯈꯣꯏꯗꯣ ꯅꯃꯥꯒꯤ ꯖꯥꯇꯤ ꯈꯣꯏꯗꯣ ꯌꯥꯝ ꯑꯣ ꯌꯥꯝ ꯈꯠꯅꯩ ꯍꯥꯏꯌꯦ
ꯑꯗꯨꯅꯦꯕ ꯑꯁ ꯌꯥꯔꯣꯏꯕ ꯃꯣꯏꯒꯤ ꯏ ꯃꯇꯥꯗꯨꯒ
ꯃꯣꯏꯗꯤ ꯈꯔꯗꯤ ꯈꯠꯅꯕ ꯌꯥꯝ ꯄꯥꯝꯕ ꯃꯥꯜꯂꯦ ꯑꯗꯨꯝ ꯍꯥꯏꯌꯦꯀꯣ ꯑꯩꯈꯣꯏ ꯈꯨꯜꯁꯤꯡꯅꯁꯨ
ꯎꯝ ꯈꯠꯅꯕꯅꯦ ꯑꯗꯨꯝ ꯈꯠꯅꯕꯅꯦ ꯀꯔꯤ ꯀꯔꯤ ꯇꯧꯕ꯭ꯔꯥ ꯅꯍꯥꯟꯁꯨꯗꯨ ꯃꯣꯏꯅ ꯈꯠꯟꯅꯒꯦ ꯇꯧꯕꯗꯨꯣ ꯁꯥꯏꯅꯤꯛ ꯈꯣꯏꯒꯅꯦꯕ ꯑꯉꯥꯡꯁꯤꯡꯒꯅꯤ ꯃꯣꯏꯅ ꯈꯠꯅꯒꯦ ꯇꯧꯕꯗꯣ ꯀꯦꯞꯇꯦꯟ ꯏꯑꯣꯏ ꯑꯣꯏꯔꯒ ꯑꯗꯨꯒꯤ ꯑꯁ ꯀꯦꯞꯇꯦꯟ ꯃꯒꯨꯟꯁꯨ ꯉꯥꯛꯇꯕ ꯀꯦꯞꯇꯦꯟ ꯑꯣꯏꯅ ꯈꯥꯡꯒꯦꯔꯣ ꯍꯥꯏꯔꯒ ꯃꯤꯅ ꯑꯣꯏꯅ ꯀꯦꯞꯇꯦꯟ ꯈꯥ ꯍꯣꯏ ꯂꯥꯏꯔꯤꯛꯗꯤ ꯐꯖꯅ ꯁꯨꯅꯁꯨ ꯄꯥꯛ ꯈꯪꯉꯛꯇ꯭ꯔꯕꯣ
ꯉꯥꯏꯈꯣꯅꯦ ꯅꯪ ꯀꯅꯥ ꯁꯞꯄꯣꯔꯠ ꯇꯧꯕ꯭ꯔꯥꯅꯦ
ꯑꯩꯗꯤ ꯑꯗꯨ ꯅꯨꯃꯤꯠꯇꯨꯗꯤ
ꯅꯠꯇꯦ ꯅꯠꯇꯦ ꯑꯗꯨ ꯑꯗꯨ ꯑꯗꯨ ꯅꯠꯇꯦꯕ ꯑꯩꯅ ꯍꯥꯏꯕꯗꯤ ꯍꯧꯖꯤꯛ ꯍꯧꯖꯤꯛ ꯁꯥꯟꯅꯔꯒ ꯂꯩꯕꯗꯣ ꯀꯅꯥ ꯁꯞꯄꯣꯔꯠ ꯇꯧꯔꯨꯕ
ꯍꯧꯖꯤꯛꯁꯤꯅꯔꯒ ꯋꯥꯔꯜ ꯀꯞꯁꯤꯔꯣ
ꯋꯥꯔꯜ ꯀꯞꯇꯤ ꯑꯩꯗꯤ ꯑꯉꯝꯕ ꯃꯤ ꯁꯞꯄꯣꯔꯠ ꯇꯧꯒꯅꯤꯗ ꯑꯩꯁꯨ ꯐꯨꯕꯣꯜ ꯌꯦꯡꯕꯁꯨ ꯍꯩꯁꯨ ꯍꯩꯇ꯭ꯔꯒ ꯂꯩꯇꯦ
ꯂꯨ ꯂꯣꯏꯔꯦꯍꯦ ꯑꯩꯈꯣꯏꯗꯤ ꯑꯁꯤꯗ ꯃꯤ ꯑꯁ ꯑꯗꯨ ꯑꯗꯨ ꯉꯝꯃꯗꯤ ꯑꯩꯈꯣꯏ ꯑꯁꯦ ꯄꯨꯊꯣꯛꯀꯅꯤ ꯑꯁꯦ ꯄꯨꯊꯣꯛꯀꯅꯤ ꯍꯥꯏꯅ ꯂꯩ ꯅꯦ ꯑꯩꯗꯤ ꯑꯩꯗꯤ ꯑꯥꯔꯖꯦꯟꯇꯤꯅꯥꯅ ꯉꯝꯂꯗꯤ ꯑꯩꯗꯤ ꯀꯩꯅꯣ ꯁꯦꯝꯒꯅꯤ ꯍꯥꯏꯅ ꯑꯣꯐꯔ ꯇꯧꯊꯣꯛꯈ꯭ꯔꯦ
ꯀꯔꯤ ꯁꯦꯝꯒꯗꯕ
ꯁꯤꯒꯥ ꯄꯣꯛ
ꯑꯥꯁ ꯑꯗꯨꯅ ꯇꯥꯛꯄꯗꯤ ꯅꯪꯁꯦ ꯑꯥꯔꯖꯦꯟꯇꯤꯅꯥ ꯄꯥꯝꯗꯕ ꯕꯅꯦꯕ
ꯀ꯭ꯔꯤꯅꯣ ꯄꯥꯝꯃꯦ ꯄꯥꯝꯕꯒꯤ
ꯄꯥꯝꯕꯒꯤ ꯀꯣꯡꯒ ꯇꯧꯕ ꯅꯪꯅ ꯉꯝꯂꯗꯤ ꯑꯁ ꯑꯩꯗꯤ ꯉꯝꯗꯕ ꯃꯥ ꯃꯤꯅ ꯅꯪ ꯅꯪ
ꯅꯣ ꯅꯠꯇꯦ ꯉꯝꯕ ꯅꯠꯇꯦ ꯉꯝꯕ ꯉꯝꯗꯕ ꯅꯠꯇꯦ ꯃꯣꯏꯅ ꯐꯥꯏꯅꯦꯜ ꯀꯥꯔꯗꯤ ꯍꯥꯏꯕꯒꯤꯅꯦ
ꯎꯝ ꯍꯨꯝ ꯑꯁ ꯑꯗꯨꯗꯤ ꯑꯩꯁꯦ ꯀꯨꯝꯔꯛꯄꯅ ꯐꯒꯗꯕ ꯃꯥꯜꯂꯤ
ꯏꯁ ꯀꯔꯤ ꯅꯣ ꯃꯤ ꯁꯤꯗ ꯃꯤ ꯑꯈꯣꯏ ꯃꯌꯥꯝ ꯄꯨꯜꯂꯒ ꯌꯦꯡꯒꯅꯤꯅ
ꯑꯗꯨꯅꯦ ꯑꯩ ꯀꯨꯝꯔꯛꯄꯅ ꯐꯒꯗꯧ ꯃꯥꯜꯂꯦ ꯑꯩꯈꯣꯏꯁꯨ ꯁꯤꯗ ꯑꯈꯣꯏꯁꯨ ꯁꯤꯗ ꯄ꯭ꯔꯣꯖꯦꯛꯇꯔ ꯊꯥꯍꯜꯂꯒ ꯌꯦꯡꯒꯅꯤꯅ
ꯀꯗꯥꯏꯗ
ꯑꯍ ꯅꯨꯡꯉꯥꯏꯔꯣꯏ ꯑꯗꯨꯗꯤ
ꯑꯁ ꯑꯩꯈꯣꯏꯁꯨ ꯃꯤ ꯌꯥꯝꯗꯣꯏꯅꯤ ꯀꯩꯅꯣ
ꯄꯥꯔꯇꯤ ꯁꯨꯔꯗꯤ ꯍꯦꯟꯅ ꯅꯨꯡꯉꯥꯏꯇ꯭ꯔꯣ
ꯐꯥꯏꯅꯦꯜꯁꯤꯕꯨ ꯀꯔꯝ ꯀꯥꯟꯗꯔꯣ
ꯁꯚꯦꯟꯇꯤꯟꯗ
ꯖꯨꯂꯥꯏ ꯗꯦꯠ ꯁꯚꯦꯟꯇꯤꯟꯗ ꯑꯁ ꯑꯁ ꯑꯗꯨꯗꯤ ꯏꯆꯥ ꯏꯁꯨ ꯎꯕꯅ ꯍꯥꯟꯈ꯭ꯔꯒꯅꯤ ꯁꯦ ꯀꯥꯟꯅꯗꯦ ꯔꯣꯅꯥꯜꯗꯣꯗꯣ ꯏꯆꯥ ꯑꯣꯏꯅ
ꯑ ꯍ ꯍꯧꯖꯤꯛ ꯑꯅꯣ ꯔꯣꯅꯥꯜꯗꯣꯗꯤ ꯑꯣꯏꯔꯔꯣꯏꯗ ꯑꯗꯨꯅꯦ ꯑꯟ ꯑ ꯑꯅꯥ ꯒ ꯏꯕꯥꯅꯤꯛ ꯈꯠꯅꯕꯁꯤ ꯃꯥꯅꯀꯣ ꯏꯁ ꯁꯨꯃꯥꯏꯅꯒ ꯍꯥꯏꯕ ꯁꯥꯏ ꯔꯣꯅꯥꯜꯗꯣꯗꯣ ꯃꯥꯗꯤ ꯍꯟꯗꯛ ꯒꯣꯜ ꯆꯪꯗꯕꯗꯣ ꯃꯥ ꯕꯣꯜ ꯐꯪꯗꯕꯒꯤꯅꯦ ꯌꯥꯝ ꯑ ꯃꯣꯏ ꯁꯥꯟꯅꯃꯤꯟꯅꯕꯗꯣ ꯀꯩꯅꯣ ꯇꯧꯋꯦ ꯀꯥꯏꯅ ꯑꯗꯨꯏ ꯑꯩꯈꯣꯏꯅꯤ ꯌꯥꯝ ꯈꯠꯅꯕꯅꯦ ꯑꯩꯅ ꯉꯝꯂꯗꯤꯀꯣ ꯃꯥꯥꯟꯅ ꯑꯩꯅ ꯂꯤꯁꯤꯡ ꯇꯔꯥ ꯄꯤꯒꯗꯧ ꯕ꯭ꯋ ꯃꯥꯅ ꯉꯝꯂꯗꯤ ꯑꯩꯅ ꯂꯤꯁꯤꯡ ꯇꯔꯥ
ꯑꯩꯅ ꯍꯥꯏꯌꯦ ꯑꯩꯅ ꯕꯣꯜ ꯌꯦꯡꯕꯁꯤꯗꯤ ꯒꯣꯜ ꯆꯟ ꯄꯣꯠꯇꯨꯒꯜꯅ ꯑ ꯍꯣꯏ
ꯑꯥ
ꯑꯁ
ꯇꯥꯗ꯭ꯔꯣ
ꯍꯟꯖꯤꯟꯗ꯭ꯔꯥ ꯅꯪꯖꯨꯅꯤ
ꯌꯥꯗꯕ꯭ꯔꯣ
ꯑꯩ ꯇꯥꯌꯦ ꯅꯡ
ꯑꯩꯁꯨ ꯇꯥꯏꯅꯥ
ꯎꯝ ꯑꯩꯁꯨ ꯇꯥꯏꯅꯥ ꯑꯩꯅ ꯍꯥꯏꯕꯗꯤ ꯅꯁꯤꯡ ꯇꯔꯥꯗꯨ ꯀꯗꯥꯏꯗꯒꯤ ꯄꯨ ꯂꯧꯊꯣꯛꯀꯦꯔꯥ ꯍꯥꯏꯕ
ꯑꯣ ꯑꯉꯝꯒꯅꯤ ꯍꯥꯏꯅ ꯈꯡꯕꯒꯤꯅꯦ ꯑꯗꯨ ꯅꯡꯁꯨ ꯌꯦꯡꯉꯣꯅꯦ ꯑꯍꯥꯟꯕ ꯁꯥꯟꯅꯕ ꯀꯥꯟꯗ ꯌꯦꯡꯉꯣꯅꯦ ꯅꯪꯁꯨ ꯕꯣꯜ ꯐꯥꯎꯕ ꯄꯥꯏꯗꯕ ꯃꯤꯅ ꯀꯃꯥꯏ ꯉꯝꯒꯦꯔꯣ
ꯑꯗꯨꯕꯨꯗꯤ ꯃꯤꯅꯁꯨ ꯑꯗꯨꯕꯨꯗꯤꯀꯣ ꯃꯤꯅꯁꯨ ꯍꯥꯏꯕꯗꯨꯗꯤ ꯑꯩꯗꯤ ꯄꯣꯔꯇꯨꯒꯜ ꯌꯦꯡꯕꯁꯤꯗꯤ ꯒꯣꯜ ꯆꯅꯉꯥꯏꯒꯤ ꯅꯠꯇꯦ ꯔꯣꯅꯥꯜꯗꯣ ꯕꯣꯜ ꯀꯌꯥꯔꯛ ꯐꯡꯕ꯭ꯔꯥ ꯑꯗꯨ ꯌꯦꯡꯕ ꯍꯥꯏꯌꯦ ꯑꯗꯨ ꯃꯥꯁꯦ ꯍꯩꯇꯕꯒꯤꯔꯣ ꯅꯠꯇ꯭ꯔꯒꯥ ꯇꯤꯃꯦꯠꯅ ꯕꯣꯠꯁꯨ ꯀ ꯄꯤꯗꯕꯩꯔꯣ ꯌꯦꯡ ꯗꯦꯍꯦ ꯑꯩ ꯕꯜ ꯁꯥꯟꯅꯕ ꯌꯦꯡꯕ
ꯑꯣ ꯑꯗꯨ ꯅꯨꯃꯤꯠꯇꯣ ꯑꯩꯈꯣꯏ ꯌꯦꯡꯉꯦꯕ ꯑꯁꯦ ꯃꯇꯛ ꯇꯥꯅ ꯄꯨꯔꯥ ꯅꯨꯄꯥ ꯑꯩꯈꯣꯏ ꯃꯣꯁꯥꯅꯤꯈꯣꯏ ꯄꯥꯔꯇꯤ ꯑꯗꯨꯒ ꯆꯦ ꯃꯈꯥ ꯑꯩꯈꯣꯏ ꯌꯨꯝꯗ ꯅꯥ ꯁꯤꯁꯣꯝꯃꯤꯈꯣꯏ ꯏꯕꯥꯅꯤ ꯈꯈꯣꯏ ꯌꯦꯡꯕꯅꯦ ꯄꯥ ꯑꯗꯨ ꯌꯦꯡꯕꯗꯣ
ꯎꯝ
ꯑꯥ ꯔꯣꯅꯥꯜꯗꯣꯁ ꯕꯣꯜ ꯁꯨꯛ ꯀꯠ ꯄꯥꯏꯗꯕ ꯁꯥꯅ ꯒꯣꯜ ꯀꯔꯤꯁꯨ ꯆꯪꯗꯦ ꯋꯥꯟ ꯋꯥꯟ
ꯄꯥꯏꯗꯕ ꯍꯥꯏꯁꯦ ꯁꯨꯡꯄꯥꯏ ꯄꯥꯏꯗ꯭ꯔꯕ꯭ꯔꯣ ꯃꯈꯣꯡꯅꯐꯥꯎ ꯁꯣꯛꯇ꯭ꯔꯦ
ꯅꯠꯇꯦ ꯃꯥꯗꯤ ꯍꯩꯌꯦ ꯍꯥꯏꯩꯅ ꯃꯤꯡ ꯆꯜꯂꯦꯀꯣ
ꯑꯥ
ꯑꯗꯨ ꯕꯣꯜ ꯄꯥꯏꯗꯦ ꯑꯗꯨ ꯕꯣꯜ ꯑꯃꯔꯛ ꯄꯥꯏꯌꯦ ꯑꯗꯨꯁꯨ ꯑꯥꯗ ꯑꯥꯎꯠꯇ ꯀꯥꯎꯈ꯭ꯔꯦ ꯃꯤꯅ ꯂꯥꯏ ꯂꯥꯏꯅ ꯄꯥꯏꯕ ꯕꯣꯠ ꯑꯃꯐꯥꯎ ꯐꯡꯗꯤꯃꯥ
ꯑꯗꯣ ꯃꯥꯁꯦ ꯀꯔꯤꯒꯤꯅꯣ ꯁꯨꯡꯅ ꯍꯩꯔꯛꯇ꯭ꯔꯕ ꯁꯤꯕꯣ ꯃꯤꯅꯤ ꯃꯥꯗꯤ ꯒꯣꯗꯅꯦ ꯍꯥꯏꯔꯤꯉꯩꯁꯦ
ꯑꯧ ꯅꯠꯇꯦ ꯣꯇ ꯃꯦꯁꯤꯅꯦꯕꯣ ꯆꯁ
ꯃꯦꯁꯔꯤꯅꯦ ꯑꯔꯖꯦꯟꯇꯤꯟꯅ ꯁꯄ ꯇꯥꯏꯅꯤꯅꯍ
ꯑꯅꯨ ꯃꯦꯁꯤ ꯍꯦꯇ꯭ꯔꯤꯛ ꯐꯡꯕꯗꯣꯇ ꯎꯗ꯭ꯔꯣꯅꯦꯅ
ꯐꯉꯦꯕ ꯖꯁ ꯑꯗꯨꯕꯨ ꯅꯠꯇꯦ ꯃꯤꯅꯗꯤ ꯑꯣꯜ ꯇꯥꯏꯝꯁꯦ
ꯑꯣ ꯅꯡꯅ ꯅꯡꯒꯤ ꯏꯟꯁꯇꯥꯒ꯭ꯔꯥꯝ ꯅ ꯑꯗꯨꯃꯥꯏꯅ ꯑꯣꯏꯒꯅꯤ ꯑꯩꯒꯤ ꯏꯟꯁꯇꯥꯒ꯭ꯔꯥꯝꯗ ꯑꯗꯨꯕꯨ ꯃꯦꯁꯤ ꯒꯣꯠꯅꯤ ꯍꯥꯏꯅ ꯉꯥꯛꯇ ꯊꯣꯛꯑꯦ ꯑꯗꯨ ꯑꯗꯨꯃꯥꯏꯅ ꯉꯥꯛꯇ ꯊꯣꯛꯑꯦ ꯅꯡ ꯅꯡ ꯔꯣꯅꯥꯜ ꯑꯗꯣ ꯐꯣꯂꯣ ꯇꯧꯕ ꯑꯣꯏꯔꯝꯅꯤ
ꯑꯩ ꯐꯣꯂꯣ ꯇꯧꯗꯦꯍꯦ ꯀꯅꯥ ꯐꯨꯠꯕꯣꯜꯂꯔ ꯈꯡꯁꯨ ꯈꯡꯗ꯭ꯔꯒ ꯑꯩꯅ ꯐꯨꯠꯕꯣꯜ
ꯒꯤ ꯑꯗꯨꯗ ꯐꯣ ꯑ ꯅꯃꯥꯟꯅꯕꯤꯁꯤꯡꯗꯣ ꯂꯣꯏꯅ ꯃꯥꯒꯤ ꯁꯞꯄꯣꯔꯠ ꯇꯧꯕ ꯑꯣꯏꯔꯝꯒꯅꯤꯕ
ꯍꯣꯏ ꯏꯆꯥ ꯅꯨꯨꯄꯥꯁꯤꯡꯁꯦ ꯂꯣꯏꯅꯃꯛ ꯐꯣꯂꯣꯋꯔ ꯀꯩꯅꯣ ꯇꯧꯕ ꯑꯣꯏꯔꯝꯅꯤ
ꯇ ꯊꯣꯛꯄꯅꯦꯕ ꯈꯪꯕ꯭ꯔꯥ ꯁꯤꯗꯗꯤ ꯑꯩꯈꯣꯏꯒꯤꯗꯤ ꯑꯗꯨꯃꯥꯏꯅ ꯉꯛꯇ ꯊꯣꯛꯑꯦꯕ ꯑꯗꯨꯃꯥꯏꯅ ꯍꯥꯏ ꯕ ꯁꯥꯎꯒꯅꯨꯕ ꯅꯪꯁꯨ
ꯍꯦ ꯍꯦ ꯍꯍ ꯅꯪ ꯅꯨꯡꯉꯥꯏꯇ꯭ꯔꯤꯔꯣꯕ ꯑꯩꯅ ꯥꯒꯣꯔꯠꯅꯥꯗꯣꯁꯦ ꯒꯣꯔꯠꯅꯤ ꯍꯥꯏꯅꯕ ꯅꯠꯇ꯭ꯔꯣ ꯀꯥꯏꯅ ꯍꯥꯏꯕꯁꯤꯗ ꯅꯟ ꯐꯨꯠꯕꯣꯂꯔ ꯐꯦꯟꯖꯤ ꯗ
ꯃꯥꯅꯤꯅꯦ
ꯈꯪꯗꯦ ꯑꯗꯨꯃꯥꯏꯅ ꯑꯩꯅ ꯍꯥꯏꯕꯒꯤ ꯑꯩꯅꯗꯤ ꯑꯩ ꯑꯩꯁꯨ ꯍꯥꯏꯗꯤ ꯂꯩꯅ ꯃꯤꯅꯁꯨ ꯃꯦꯁꯤꯒ ꯅꯦꯃꯥꯔꯒ ꯋꯥꯈꯜꯗ ꯑꯣ ꯃꯣꯏꯁꯦ ꯔꯣꯅꯥꯜꯗꯣꯅ ꯈꯦꯟꯕꯒꯤꯔ ꯑꯗꯨꯝ ꯀꯩꯅꯣ ꯇꯧꯋꯦ ꯀꯥꯏꯅ ꯍꯥꯏ ꯑꯗꯣ ꯍꯟꯗꯛꯇꯤ ꯃꯦꯁꯤꯅ ꯍꯦꯇ꯭ꯔꯤꯛꯀꯨꯝꯕꯁꯨ ꯇꯧꯈ꯭ꯔꯕꯒꯤ ꯃꯥꯁꯤ ꯍꯦꯟꯅ ꯃꯦꯁꯤꯅ ꯑꯃꯨꯛ ꯀꯥꯔꯛꯈ꯭ꯔꯦ ꯑꯗ ꯃꯥꯁꯦ ꯇ꯭ꯔꯦꯅꯤꯡꯒꯨꯝꯕ ꯈꯔ ꯂꯦꯛ ꯇꯧꯕ꯭ꯔꯥ ꯀꯩꯅꯣꯝꯃ ꯃꯥꯜꯂꯦ ꯂꯦꯃ ꯅꯠꯇ꯭ꯔꯒ ꯈꯟꯅꯨꯔꯛꯄꯒꯤꯔ ꯀꯔꯤꯔ ꯑꯃ ꯇꯧꯔꯦ ꯃꯥ ꯋꯥꯏꯕꯤ ꯌꯥꯕꯅꯦꯕ
ꯑ ꯑꯅꯤꯃꯛ ꯍꯟꯅꯨꯈ꯭ꯔꯦ
ꯑꯅꯣꯅꯦ ꯑꯅꯤꯃ ꯑꯣ ꯑꯗꯨꯝ ꯃꯥꯟꯅꯕ꯭ꯔꯣ ꯃꯣꯏ ꯆꯍꯤ
ꯃꯥꯅꯩꯌꯦ ꯑ ꯑꯃꯅ ꯑꯃꯅ ꯐꯣꯔꯇꯤ ꯋꯥꯟ ꯑꯃꯅ ꯐꯣꯔꯇꯤ ꯍꯣꯏ ꯑꯗꯨꯅꯦ ꯍꯥꯏꯕꯗꯣ ꯍꯩꯇꯦꯕ ꯃꯥ ꯑꯗꯣ ꯍꯩꯇꯦ ꯅꯠꯇꯦ ꯀꯌꯥꯃꯨꯛ ꯑ ꯍꯩꯔꯗꯤ ꯑꯃꯔꯛ ꯆꯪꯍꯟꯕ ꯌꯥꯏ ꯍꯥꯏꯕꯅꯤꯗ ꯃꯣꯏ ꯁꯥꯟꯅꯕ ꯃꯤꯗꯣ ꯑꯅꯧꯕꯅꯦꯕ ꯋꯥꯔꯜ ꯀꯞ ꯐꯥꯔꯁ ꯇꯥꯏꯝꯅꯦꯕ ꯈꯪꯕ꯭ꯔꯥ ꯑꯗꯣ ꯃꯦꯁꯤ ꯑꯩꯈꯣꯏꯒ ꯁꯅꯥꯕ ꯃꯤꯅ ꯅꯍꯥꯟꯗꯒꯤ ꯁꯅꯥꯔꯒ ꯂꯩ ꯄ ꯃꯤꯅꯦꯕ
ꯑꯗꯨ ꯀꯔꯤꯒꯤ ꯃꯣꯏꯗꯤ ꯑꯅꯧꯕ ꯍꯥꯞꯄ꯭ꯔꯣ ꯀꯞ ꯐꯒꯦꯔꯥꯟ ꯑꯅꯧꯕ ꯍꯥꯞ ꯄ꯭ꯔꯚꯨ
ꯑꯣ ꯅꯪ ꯒ꯭ꯌꯥꯟ ꯇꯥꯗꯦ ꯅꯪ ꯑꯉꯥꯡ ꯑꯣꯏꯔꯤꯕ ꯃꯥꯜꯂꯦ ꯑꯩꯅ ꯍꯥꯏꯕꯗꯤꯀꯣ ꯔꯣꯅꯥꯜꯗꯣ ꯈꯣꯏꯒꯥ ꯁꯅꯥꯕ ꯃꯤꯗꯣ ꯁꯅꯥꯕ ꯃꯣꯏꯒꯤ ꯇꯤꯝ ꯅꯠꯇꯕ ꯑꯇꯣꯞꯄꯗꯣ ꯁꯅꯥꯃꯤꯟꯅꯕ ꯋꯥꯔꯁꯦꯁꯇꯣ ꯑꯗꯨꯗꯣ ꯐꯔꯁ ꯇꯥꯏꯝ ꯋꯥꯔꯜ ꯀꯞ ꯅꯦ ꯣꯏ ꯈꯕ ꯍ ꯗꯕꯅꯦꯕ ꯑꯗꯨꯒꯤꯅꯦꯕ ꯁꯠ ꯁꯠ ꯃꯤꯅ ꯅꯣꯛꯊꯤꯕꯗꯣ
ꯎꯥ
ꯌꯥꯝ ꯅꯧꯊꯤꯕꯅꯦꯕ ꯃꯤꯅ
ꯅꯣꯛꯊꯤꯁꯅꯨ ꯈꯪꯖꯁꯅꯨ ꯁꯤꯌꯥ